ꯍꯇꯥꯏ
ꯍꯁꯥ ꯆ ꯆꯛꯆꯔꯔꯕꯥꯎ ꯀꯩꯅꯣ ꯌꯥꯝ ꯂꯥꯡꯉꯦꯍꯦ
ꯀꯥꯁꯇꯥ ꯂꯩ
ꯈꯁ ꯂꯣꯔꯍꯩ ꯍꯞꯂꯃ ꯕ꯭ꯔꯃꯅꯦꯗ
ꯑꯉꯥꯡ ꯌꯥꯝꯕ꯭ꯔꯥ
ꯍꯥꯥ
ꯑꯉꯥꯡ ꯌꯥꯝ꯭ꯔꯣ
ꯉꯥꯡꯥꯡ ꯌꯥꯝꯃꯦ
ꯌꯥꯝ ꯋꯥꯡꯉꯦ ꯆꯠꯇ ꯁꯄꯤꯤꯅ ꯑ ꯍ ꯏꯔꯦꯍꯦ
ꯇꯥꯕ꯭ꯔꯣ
ꯇꯥꯏꯌꯦ ꯇꯥꯏ
ꯀꯗꯧꯔꯤꯅꯣ
ꯇꯨꯅ ꯃꯅꯦ
ꯍꯧꯒꯠꯇ꯭ꯔꯤꯕ
ꯑꯣꯒꯜꯅꯦ ꯊꯕꯛ ꯂꯩꯇꯕꯒꯤ ꯍꯤꯞꯂꯝꯝꯕꯟ
ꯊꯕꯛ ꯂꯩꯇ꯭ꯔꯗꯤ ꯑꯩꯉꯣꯟꯗ ꯊꯕꯛ ꯂꯩ
ꯀꯩ ꯊꯕꯛꯅꯣ
ꯐꯤꯁꯨꯨꯕ ꯂꯑꯣ
ꯄꯁꯕꯤꯤꯒꯗ꯭ꯔ
ꯄꯤꯒꯅꯤ ꯂꯨꯄꯥ ꯇꯔꯥ ꯐꯤ ꯑꯃꯗ
ꯑꯣꯛꯇꯣ ꯕꯔꯥ ꯐꯥꯎ ꯁꯨꯔꯦ ꯑꯗꯨꯗꯤ ꯍꯖꯥꯡ ꯁꯥꯔꯒꯦ
ꯑꯋꯥꯏ
ꯁ
ꯗꯤ ꯎꯄꯥꯏ ꯂꯩꯇꯦ ꯖꯦꯜꯗ ꯂꯩꯕꯅꯤꯅ ꯍꯋꯥꯏ ꯉꯥꯛꯇ ꯍꯋꯥꯏ ꯍꯋꯥꯏꯒꯪꯍꯧ ꯍꯋꯥꯏ ꯍꯋꯥꯏ ꯈꯍꯧ
ꯍꯋꯥꯏ ꯆꯥꯔꯗꯤ ꯌꯥꯝꯅꯣꯏꯔꯝꯒꯅꯤ
ꯅꯣꯏꯔꯦ ꯄꯨꯛꯀꯤ ꯄꯩꯁꯥ ꯌꯥꯝ ꯄꯥꯏꯕ ꯄꯨꯛꯅꯦ
ꯌꯨꯝ ꯆꯠꯇ꯭ꯔꯕꯣ ꯅꯪ
ꯌꯨꯝ ꯆꯠꯇꯦ ꯌꯨꯝ ꯆꯠꯄ ꯌꯥꯗꯦ ꯒꯥꯔꯤ ꯂꯩꯇꯦ
ꯆꯠꯄ ꯍꯧꯥꯎꯗ ꯅ ꯍꯧꯖꯤ ꯀꯥꯟꯗꯤ
ꯆꯠꯁꯤ ꯆꯍꯤ ꯂꯣꯏꯔꯝꯗꯥꯏꯗ
ꯈ꯭ꯔꯤꯁꯃꯥꯁ ꯏꯔꯣ
ꯎꯝ
ꯌ ꯆꯠꯀꯅꯤ ꯝ
ꯂꯧꯅꯤꯡꯕ ꯂꯥꯛꯑꯣ ꯍꯥꯏꯕꯅꯦ
ꯏꯁ ꯀꯅꯥꯒꯤ
ꯑꯩꯈꯣꯏꯒꯤꯗꯣꯅ ꯏꯂꯣꯡ ꯃꯄ ꯑꯣꯏꯣꯏꯒꯦ
ꯎꯝ
ꯂꯥꯛ ꯋꯥꯉꯥꯏꯕꯅꯤ
ꯌꯥꯥꯡ ꯍꯥꯎ ꯄꯤ ꯂ ꯑꯣ
ꯄꯩꯁꯥ ꯊꯥꯔꯛꯑꯣ ꯊꯣꯡꯔꯒ ꯊꯤꯟꯕꯤꯒꯦ
ꯏꯟꯁꯥꯡ ꯍꯥꯎꯇ꯭ꯔꯦ ꯃꯌꯦꯡ ꯇꯥꯔꯦ ꯅꯆꯦꯁꯦ
ꯌꯨꯝ ꯄꯥꯟꯈꯤꯔꯣꯏꯗ꯭ꯔꯥ
ꯄꯜꯂꯣꯏ ꯄꯜꯣꯏ ꯄꯥꯣꯏ
ꯎ
ꯄꯥ ꯂꯣ ꯑꯦ ꯑꯔꯤꯕꯤ ꯑꯣꯂꯅꯤꯅ
ꯅꯣꯏ ꯂꯣꯏ ꯄꯥꯟꯈ꯭ꯔꯣ ꯍꯥꯟꯅ
ꯏ ꯅꯪ ꯍꯅ ꯄꯂ
ꯑꯩꯈꯣꯏꯗꯤ ꯋꯥꯠꯂꯤꯑ ꯑꯉꯥꯡ ꯌꯥꯝ ꯑꯣꯏꯔꯤꯌꯦ
ꯊꯥ ꯄꯤꯁ ꯅꯪ ꯅꯪ ꯑꯉꯥꯡ ꯑꯣꯏꯔꯤꯗꯤ ꯑꯩꯈꯣꯏꯗꯤ ꯀꯔꯤ ꯑꯣꯏꯔꯅꯤ ꯏꯁ ꯀ꯭ꯂꯥꯁ ꯇꯧꯗꯦꯅ ꯁꯥꯎꯔꯣꯏꯗ꯭ꯔꯣ ꯅꯣꯏ
ꯑꯩꯗꯤ ꯑꯣꯞ ꯂꯩꯌꯦꯦ ꯍꯧꯖꯤꯛ
ꯑꯥ ꯎ
ꯑꯩꯗꯤ ꯑꯣꯞ ꯂꯩ ꯃꯁꯤ ꯀꯔꯤ ꯇꯧꯔꯒ ꯂꯩꯒꯅꯤ ꯀꯗꯥꯏ ꯆꯠꯀꯅꯤ
ꯑꯩꯔꯣ
ꯅꯪ
ꯑꯗꯨꯝ ꯂꯩꯒꯅꯤꯗ
ꯅ ꯎ ꯂꯩꯥꯏ
ꯔꯣꯕꯣꯠ ꯋꯥ ꯉꯥꯡꯕ ꯃꯥꯂꯦ ꯅꯪ ꯑꯗꯨꯝ ꯂꯩꯕ ꯇꯥꯔꯦꯗꯅ
ꯅꯊꯥ ꯂꯩꯕ꯭ꯔꯣ ꯀꯅꯥ ꯀꯅꯥ ꯂꯩꯒꯦ
ꯏꯃꯥꯅ ꯃꯤꯒꯑꯦ
ꯅꯕꯥꯅꯤ ꯈꯛꯇꯪꯣ ꯑꯅꯤꯃꯛꯛꯇꯇꯟ ꯆꯨꯅꯕ ꯉ ꯑꯣꯏꯔꯝꯃꯅꯤꯌꯦ
ꯎꯝ
ꯆꯥꯛꯁꯨ ꯊꯣꯡꯅꯗꯕꯤ ꯍꯧꯒꯠꯄꯁꯨ ꯇꯟꯕꯤ
ꯔꯃꯥꯏꯟ ꯇꯧꯗꯦꯗ ꯁꯕ ꯌꯥ ꯊꯥꯕꯅꯦ
ꯄꯨꯝꯅꯝ ꯅꯝꯃꯅꯤꯌꯦ ꯍꯧꯒꯠꯂꯣ
ꯅꯪꯗꯦ
ꯀꯨꯝꯗ꯭ꯔꯤꯀꯥꯟꯗ ꯍꯧꯒꯠꯗ ꯍꯧꯔꯣ
ꯀꯩꯁꯨ ꯆꯠꯂꯣꯏꯗ꯭ꯔꯣ ꯉꯁꯤ
ꯑꯩꯈꯣꯏꯗꯤ ꯁ꯭ꯀꯨꯜ ꯁꯨꯇꯤ ꯊꯥꯗ꯭ꯔꯤꯌꯦ
ꯀꯣꯏ ꯂ ꯑꯣꯗꯅ ꯀꯣꯏꯗ
ꯀꯗꯥꯏꯗ ꯀꯣꯏꯔꯨꯅꯤ
ꯑꯩꯈꯣꯏꯗ ꯂꯥꯛꯄꯁꯨ ꯌꯥꯏꯅ
ꯈꯣꯏꯗ ꯂꯎꯅꯦ
ꯃꯊꯪꯗ ꯅꯣꯏꯗ ꯂꯥꯛꯀꯦ
ꯖꯥꯡ ꯄꯨꯔꯒꯂ ꯎꯀꯣ ꯎꯝ
ꯁ꯭ꯀꯨꯜꯗ ꯂꯩꯕ ꯑꯩꯉꯣꯟꯗ ꯀꯣꯏꯔꯛꯄ ꯅꯣꯏꯅ ꯏꯟꯁꯥꯡ ꯄꯨꯔꯛꯇ꯭ꯔꯒ ꯅꯣꯏ ꯑꯍꯥꯎ ꯑꯍꯥꯎꯕ ꯆꯥꯕ ꯃꯅꯥꯛꯇ ꯑꯩ ꯂꯥꯛꯑꯒ ꯅꯣꯏꯒꯤꯗꯃꯛ ꯑꯩꯅ ꯑꯍꯥꯎ ꯑꯍꯥꯎ ꯄꯨꯔꯛ
ꯏꯠꯇ ꯋꯥꯞꯖꯥꯔꯗꯦ
ꯇꯣꯂꯣꯞ ꯆꯥꯕꯒꯤ ꯇꯣꯂꯣꯞ ꯆꯥꯕ ꯃꯤꯗꯒꯤ ꯍꯦꯜꯂꯦꯩ ꯃꯤꯌꯥꯝꯗꯣ ꯂꯩꯔꯤꯕ ꯃꯤꯌꯥꯝꯗꯣ
ꯑꯣ
ꯑꯣꯏꯔꯛꯎꯅꯦ
ꯄꯝꯐꯥꯎ ꯈꯪꯗꯦ
ꯔꯤ ꯑꯗꯨ ꯌꯥꯝ ꯂꯅꯥꯏꯕꯗꯨꯕꯨ ꯅ ꯔꯥꯡꯔ ꯋꯥꯁ
ꯑꯥ
ꯎꯝ
ꯕꯔꯥ ꯀꯌꯥ ꯂꯧꯕ꯭ꯔꯥ ꯅꯣꯏ ꯃꯐꯝ ꯌꯧꯕꯗ
ꯩ ꯍꯣꯜꯅꯤ ꯍꯥ
ꯍꯥꯎꯕꯨꯗꯥꯗꯒ ꯇ
ꯄꯕꯖꯏ ꯌꯥꯎꯗꯤ ꯑꯦ ꯑꯩꯈꯣꯏꯗꯤ ꯖꯥꯏ ꯌꯥꯎꯗ ꯕꯖꯥꯔ ꯌꯧꯗꯤ ꯀꯥꯟꯗꯅꯤ ꯌꯥꯝ ꯅꯥꯄꯨꯅꯤ ꯂꯥꯛꯥꯎꯑꯣ ꯑ ꯋꯥꯕꯨꯁꯨ ꯄꯤꯖꯥꯒꯦ
ꯑꯄꯥꯥ ꯑꯣꯏꯣꯏꯔꯣ ꯅꯪꯦ ꯂꯐ ꯀꯗ꯭ꯔ
ꯀꯔꯤ ꯀꯣꯏꯗꯔꯥꯕ
ꯎꯄꯥ
ꯑꯩ ꯏꯄꯥ ꯀꯦ ꯌꯥ ꯍꯥꯏꯅ ꯗꯦ ꯅꯨꯄꯥꯅ ꯀꯩꯗꯧꯗꯣꯏꯅꯣ ꯋꯥꯏ ꯆꯤꯅꯕ
ꯀꯣꯏꯔꯝꯒꯅꯤ ꯊꯥꯖꯗ꯭ꯔꯦ
ꯅꯨꯄꯥꯅ ꯀꯩꯗꯧꯗꯣꯏꯅꯣ ꯅꯨꯄꯥ ꯋꯥꯏ ꯆꯤꯜꯂꯦ
ꯎꯐꯤ ꯃꯅꯥ ꯑꯗꯨ ꯍꯥꯥ
ꯏꯆꯦ ꯑꯃꯗꯨꯗꯤ ꯂꯩꯕ꯭ꯔꯥ ꯌꯨꯝ ꯄꯥꯟꯈꯤꯕꯗꯣ
ꯍꯪꯗ
ꯑꯣ
ꯈꯪꯖꯗꯦ
ꯌꯥꯔ ꯍꯥꯏꯅꯃꯅꯕꯤ ꯃꯗ
ꯃꯗꯤꯃꯁꯨ
ꯇꯧꯈ꯭ꯔꯕꯣ
ꯇꯣꯡꯒ꯭ꯔꯦꯃꯤ
ꯑꯣ
ꯅꯥꯀꯨꯞꯄꯤ ꯃꯅꯥ ꯍꯦꯛꯏꯌꯦ ꯂꯥꯛꯑꯣ ꯄꯤꯒꯦꯅꯦ
ꯅꯪꯅ ꯊꯥꯕ꯭ꯔꯣ ꯅꯪꯅ ꯊꯥꯕ꯭ꯔꯥ ꯍꯥꯏꯕ
ꯃꯊꯟꯇꯅꯗꯤ ꯍꯧꯔꯔꯣꯏꯗꯅ ꯅꯣꯏ ꯅꯥꯀꯨꯞꯄꯤꯅ ꯄꯥꯛ ꯃꯔꯣꯏ ꯅꯄꯥꯛꯄꯤ ꯃꯔꯣꯏ ꯅꯄꯥꯛꯄꯤ
ꯄꯥꯡ ꯁꯥꯄꯗ
ꯆ ꯍ ꯍꯥ
ꯆꯛꯁꯗ꯭ꯔꯤ ꯏꯕꯣ
ꯆ ꯆꯗ꯭ꯔꯤ ꯍꯣꯔꯦꯟ ꯄꯨꯡ ꯑꯃꯗ ꯆꯥꯗꯣꯏꯅꯦ ꯑꯌꯨꯛꯇ
ꯎ ꯑꯌꯨꯛꯀꯤꯔꯣ
ꯎꯝ ꯑꯌꯨꯛꯀꯤ ꯍꯣꯔꯦꯟ ꯄꯨꯡ ꯑꯃꯗ ꯆꯥꯗꯣꯏꯅꯦ ꯑꯩꯈꯣꯏ ꯆꯥꯛꯆꯥꯗꯤꯌꯦ ꯑꯌꯨꯛꯀꯤ ꯐꯖꯗꯕ꯭ꯔꯥ ꯅꯪ
ꯑꯅꯥꯟ ꯁꯤꯡꯁꯨ
ꯎ ꯁꯤꯗ ꯍꯣꯔꯦꯛꯐꯥꯁꯔꯒꯆ
ꯅꯥꯃ ꯅꯁꯤꯔꯝ
ꯑꯩꯈꯣꯏꯗꯤ ꯔꯣꯕꯣꯠꯅꯤꯅ
ꯑ ꯃꯄꯅꯦ ꯍꯦ
ꯁꯥꯗ꯭ꯔꯣ
ꯍꯥ ꯌꯨꯝꯗ ꯂꯩꯕ ꯌꯥꯔꯦ ꯁꯥꯃꯟꯕꯒꯤ
ꯆꯥꯕꯗ ꯉꯥꯎꯔꯦ ꯃꯥꯡ ꯂꯣꯏꯔꯦ ꯃꯥꯅꯕꯤꯕꯤ ꯀꯥꯉꯦ
ꯑ ꯃꯁꯤ ꯁꯤꯕꯗꯣ ꯈꯪꯕ꯭ꯔꯣ
ꯍꯥꯥ
ꯑꯍꯟ ꯑꯃ ꯁꯤꯕꯗꯣ ꯈꯪꯕ꯭ꯔꯥ
ꯄꯅꯥ
ꯑ ꯈꯌꯨꯝꯕꯅꯥꯛꯇ
ꯑꯣ ꯁꯪꯉꯦ ꯇꯥꯏꯌꯦ ꯅꯨꯡꯉꯥꯏꯇꯦ ꯌꯥꯝꯅ ꯄꯥꯏꯗꯤ ꯂꯏꯇꯦ
ꯆꯄꯁꯤꯗ꯭ꯔꯦ
ꯅꯪꯕꯨ ꯒꯥꯔꯤ ꯆꯠꯂꯦꯗꯥꯏꯅꯦ ꯉꯁꯥꯏꯗ
ꯄꯥꯏꯅ ꯆꯅ
ꯈꯨꯗꯥꯛ ꯁꯄ ꯌꯥꯗꯦꯅ
ꯂꯥꯗ ꯆꯥꯛ ꯌꯣꯝꯃꯒ ꯆꯠꯂꯣ
ꯎꯝ ꯂꯣꯏꯕꯅ ꯍꯥꯕꯅꯤ
ꯅꯨꯡꯉꯥꯏꯇꯦ ꯎꯄꯥꯏ ꯂꯩꯇꯦ ꯌꯔꯨꯕꯁꯨ ꯌꯥꯗ
ꯑ ꯑꯉꯥꯡꯁꯤꯡꯁꯨ ꯌꯥꯝ ꯂꯥꯡꯉꯦꯍꯦ
ꯃꯆꯤꯟ ꯂꯩꯕꯩꯅꯦꯅꯦ
ꯃꯁꯤꯔꯂꯣ
ꯇꯥꯔꯤꯕ꯭ꯔꯣ
ꯇꯥꯔꯅꯦ
ꯀꯖꯦ
ꯎꯝ ꯃꯩ ꯃꯒꯟꯕꯤ ꯌꯦꯅ ꯍꯥꯎ ꯃꯩ ꯃꯈꯣꯅ
ꯖꯗ꯭ꯔꯦ ꯑꯗꯨ ꯑꯗꯨꯗꯤ
ꯐꯗꯥꯠꯂꯣ ꯉꯪꯕꯒꯤ
ꯌꯥꯗꯅꯦꯗꯣ ꯑꯩꯒꯤ ꯏꯅꯥꯎ ꯑꯃꯗꯨꯗꯤ ꯇꯧꯔꯛꯇ꯭ꯔꯣ
ꯇꯧꯔꯛꯑꯦ ꯉꯔꯥꯡ
ꯑꯩꯉꯣꯟꯗꯗꯤ ꯁꯨꯡꯌꯥ ꯌꯥꯗꯦꯅꯦ ꯑꯩꯅ ꯍꯥꯏꯕꯗꯗꯤ ꯌꯥꯗꯦ ꯌꯥꯗꯦ ꯇꯧꯔꯒ ꯂꯩ ꯍꯣꯔꯦꯟ ꯇꯧꯒꯦ
ꯑꯣ
ꯉꯁꯤ ꯀꯔꯤꯝ ꯆꯠꯂꯣꯕ
ꯍꯣꯏ ꯆꯠꯂꯣꯏ ꯇꯝ ꯂ ꯏꯇꯦ ꯅꯧꯃ ꯂꯀꯦꯀꯣ
ꯍꯜꯗꯛ ꯍꯟꯗꯛ ꯁꯟꯗꯦꯗ ꯂꯥꯛ ꯑꯣ
ꯑꯥꯎꯕ ꯊꯣꯡꯕꯤ ꯑꯣ ꯂꯥꯛꯀꯦ
ꯑꯍꯥꯎꯕ ꯊꯣꯡꯉ ꯄꯨꯔꯣ
ꯏꯁꯁ ꯂꯣꯏꯔꯦ
ꯑꯩꯉꯣꯟꯗ ꯂꯥꯛꯑꯗꯤ ꯍꯋꯥꯏꯗ ꯉꯥꯏꯔꯤ ꯄꯤꯖꯒꯗꯕ ꯁꯟꯗꯦꯗ ꯂꯥꯛꯑꯗꯤ ꯎꯇꯤ ꯊꯣꯡꯕ ꯄꯤꯖꯅꯤ
ꯎ ꯆꯥꯅꯤꯡꯗꯦ ꯑꯗꯨꯒꯨꯝꯕꯗꯨ
ꯑꯗꯨꯗꯤ ꯑꯩ ꯆꯪꯉꯒꯦ ꯌꯥꯒꯗ꯭ꯔꯣ
ꯃꯪꯐꯔꯣꯀꯣ
ꯉꯟꯃꯜꯗ꯭ꯔꯣ
ꯎꯟꯅ ꯆꯂ ꯑ
ꯍꯣꯏ ꯍꯣꯏ